ꯁꯨꯝ
ꯂꯥꯏꯔꯤꯛ ꯄꯥꯗ꯭ꯔꯣ
ꯑꯩꯁꯦ ꯂꯥꯏꯔꯤꯛ ꯄꯥꯅꯤꯡꯗꯦꯅ ꯄꯥꯗꯦ
ꯋꯥꯥꯛꯀꯤꯡ ꯆꯠꯇ꯭ꯔꯣ ꯅꯨꯃꯤꯠ ꯇꯥꯔꯕꯣ
ꯀꯩ ꯍꯥꯏꯕ
ꯅꯨꯃꯤꯠ ꯇꯥꯗ꯭ꯔꯤꯕꯣ
ꯇꯥꯗ꯭ꯔꯤꯌꯦ
ꯑꯣ ꯑꯗꯨꯗꯤ ꯌꯥꯝ ꯊꯦꯡꯉꯤꯅ ꯀꯣꯛꯇꯗꯤ ꯅꯨꯃꯤꯠ ꯇꯥꯔꯦ
ꯑꯥ ꯊꯦꯡꯕꯅꯦ
ꯊꯦꯡꯉꯦ
ꯎꯝ ꯅꯣꯏꯗꯤ ꯇꯥꯔꯕ꯭ꯔꯣ
ꯇꯥꯔꯦꯗ ꯄꯨꯡꯃꯝ ꯃꯝꯃꯦ ꯍꯧꯖꯤꯛ ꯄꯨꯡꯃꯝ ꯃꯝꯃꯦ ꯏꯕꯦꯝꯃ
ꯑꯣ ꯉꯁꯤꯗꯤ ꯑꯩꯈꯣꯏꯒꯤ ꯑꯌꯤꯡ ꯑꯁꯥꯏ ꯐꯤꯕꯝ ꯌꯥꯝ ꯅꯨꯡꯉꯥꯏꯌꯦ
ꯀꯩꯕꯥ
ꯉꯁꯤꯗꯤ ꯑꯩꯈꯣꯏꯒꯤ ꯀꯩꯅꯣ ꯅꯨꯡꯁꯤꯠ ꯅꯨꯡꯁꯥꯁꯦ ꯌꯥꯝ ꯅꯨꯡꯉꯥꯏꯌꯦ ꯍꯥꯏꯕ
ꯀꯌꯥꯝ ꯅꯨꯡꯉꯥꯏꯒꯦ ꯍꯥꯏꯁꯦ
ꯉꯁꯤ ꯅꯨꯡꯁꯤꯠ ꯑꯌꯤꯡꯕ ꯈꯔ ꯁꯤꯠ ꯂꯦꯕ ꯑꯗꯨꯒꯤ ꯈꯔ ꯅꯨꯡꯉꯥꯏꯌꯦ
ꯑꯩꯗꯤ ꯅꯨꯃꯤꯗꯥꯡꯋꯥꯏꯔꯝꯒꯤ ꯑꯃ ꯁꯅꯥ ꯃꯆꯨꯒꯤ ꯀꯩꯅꯣꯗꯣ ꯎꯝ ꯑꯇꯤꯌꯥꯗꯣ ꯑꯗꯨꯗꯣ ꯌꯥꯝ ꯌꯦꯡꯅꯤꯡꯉꯦ ꯊꯣꯛꯄ꯭ꯔꯥ ꯎꯝ
ꯀꯩ ꯍꯥꯕ
ꯁꯅꯥ ꯃꯆꯨꯒꯤ ꯑꯇꯤꯌꯥꯗꯣ ꯌꯥꯝ ꯌ‌ꯦꯡꯅꯤꯡꯉꯦꯕ
ꯑꯁ ꯃꯤꯠ ꯌꯥꯝ ꯁꯣꯛꯑꯦ ꯍꯥꯏꯅꯕꯒꯨꯝ ꯇꯧꯕꯅꯦ
ꯑꯗꯨꯗꯤ ꯈꯪꯗꯤꯌꯦ
ꯃꯤꯠ ꯌꯥꯝ ꯁ‌ꯣꯛꯑ‌ꯦꯗꯤ ꯍꯥꯏꯅꯩ ꯑꯗ‌ꯣ ꯈ‌ꯪꯗ‌‌ꯦ
ꯂꯥꯏꯔꯤꯛꯇꯤ ꯀꯔꯝ ꯀꯥꯟꯗꯩ ꯄꯥꯗꯣꯏꯅꯣ
ꯂꯥꯏꯔꯤꯛꯁꯦ ꯎꯝ ꯈꯪꯗꯦ ꯀꯔꯝ ꯀꯥꯟ ꯄꯥꯁꯤꯒꯦ ꯒ꯭ꯌꯥꯟ ꯇꯥꯗꯦ
ꯅꯪ ꯉꯁꯤꯒꯤ ꯉꯁꯥꯏ ꯗꯩ ꯐ‌ꯣꯂꯛ ꯄꯗꯒꯤ ꯀꯩꯀꯩ ꯇꯧꯔꯤꯅꯣ
ꯉꯁꯥꯏ ꯑꯩꯅ ꯁꯂꯛꯄꯗꯒꯤ ꯑꯗꯨꯝ ꯂꯩꯔꯦ ꯍꯤꯞꯄꯤ ꯏꯃꯥꯟꯅꯕꯤꯒ ꯆꯥꯔꯦ ꯋꯥꯔꯤ ꯁꯅꯔꯦ ꯑꯗꯨꯒ ꯑꯩꯒꯤ ꯅꯨꯄꯥꯗ ꯑꯃꯨꯛ ꯀꯣꯜ ꯇꯧꯋꯦ ꯈꯟꯅꯔꯦ
ꯀꯩꯒꯤ ꯈꯟꯅꯩ
ꯑꯗꯨꯝ ꯑꯩꯅ ꯁꯤꯗ ꯑꯦꯗꯤꯛ ꯆꯨꯕꯒꯤ
ꯃꯥ ꯈꯪꯈ꯭ꯔꯕꯣꯅꯦ
ꯈꯪꯗꯦꯗ ꯃꯥꯒꯤ ꯀꯩꯝ ꯇꯧꯕ ꯃꯤꯁꯦ ꯁꯨꯍꯟꯕꯤꯗ‌ꯦ ꯑꯩꯅ ꯀꯣꯜ ꯁꯨ ꯄꯥꯏꯕꯤꯗ‌ꯦ ꯉꯍꯥꯟ
ꯑꯩꯅ ꯍꯥꯏꯕꯗꯤ ꯏꯕꯥꯅꯤ ꯁꯨꯃꯥꯏꯅ ꯇꯧꯔꯤꯖ‌ꯦ ꯈꯪꯒ‍꯭ꯔꯕꯕ
ꯈꯪꯗꯦ ꯑꯩ ꯁꯤ ꯄꯥꯏ ꯈꯪꯗꯦ ꯍꯥꯏꯕꯅꯦ
ꯑꯗꯣ ꯅꯪꯅ ꯀꯔꯤꯒꯤ ꯑ‌ꯦꯗꯤꯛ ꯆꯨꯕ
ꯑꯩꯗꯣ ꯃꯥꯒꯤ ꯃꯦꯁꯦꯁꯀꯨꯝꯕ ꯑꯝꯇ ꯍꯟꯗꯦꯕ ꯄꯨꯔꯥ ꯂꯥꯏꯊꯣꯛꯑꯦꯕ ꯑꯩ ꯃꯋꯥ ꯂꯧꯗꯦꯕ ꯑꯗꯨ ꯑꯩꯗꯣ ꯃꯥꯒꯤ ꯃ‌ꯦꯁ‌ꯦꯁ ꯀꯨꯝꯕꯍꯟꯗꯕꯒꯤ ꯃꯥꯅ ꯀꯩ ꯃꯥꯅ ꯈꯜꯂꯤꯁꯤꯅ ꯑꯩꯅ ꯃꯥꯕꯨ ꯃꯤꯇ꯭ꯔꯥꯏꯔ‌ꯦꯁꯤꯅꯤ
ꯕꯤꯇꯔꯤ ꯑ ꯃꯤꯔꯥꯕꯤ ꯂ ꯈꯟꯕ
ꯑ ꯑꯗꯨꯗꯨꯒ ꯅꯨꯄꯥ ꯂꯩꯔꯒ ꯂꯩꯌꯦ ꯍꯥꯏꯌꯣ ꯑꯩꯁꯨ ꯅꯨꯡꯖꯨꯅꯨꯡꯉꯥꯏꯇ꯭ꯔꯦ ꯑꯗ‌ꯣ ꯈꯪꯗꯦ ꯃꯥꯅꯗꯤ ꯅꯪ ꯇꯁꯦꯡꯅ ꯍꯥꯏꯌꯨ ꯍꯩꯅꯗ꯭ꯔꯗꯤ ꯉꯥꯍꯥꯟ ꯗꯒꯤ ꯅꯪ ꯅ ꯑꯩꯉꯣꯟ ꯇꯧꯔꯤꯁꯦ ꯀꯩꯅꯣ ꯑꯇꯧꯔꯒ
ꯆꯠ ꯍꯩꯔ‌ꯦꯅ‌ꯦ ꯃꯥ ꯂꯥꯏꯔꯤꯛ ꯄꯥꯕꯩꯅꯦ ꯍꯥꯏꯔꯣ ꯂꯥꯏꯔꯤꯛ ꯄꯥꯕꯩꯅꯦ ꯍꯥꯏꯌ‌ꯣꯃꯤ
ꯑꯥꯍ ꯂꯥꯏꯔꯤꯛ ꯄꯥꯕꯗ ꯀꯣꯜ ꯄꯥꯏ
ꯀꯣꯜ ꯄꯥꯏꯅ ꯄꯥꯏꯅ ꯂꯥꯏꯔꯤꯛ ꯄꯥꯏꯔ‌ꯣ
ꯅꯠꯇꯦ ꯅꯠꯇꯦ ꯍꯥꯏꯗꯤꯅꯦ ꯄꯥꯗꯧꯔꯦ ꯍꯥꯏ ꯈꯪꯅꯤꯕ ꯍꯟꯗꯛꯀꯤꯁꯤꯗꯤ ꯁꯨꯡ ꯊꯥ ꯊꯥꯖ ꯔꯔ‌ꯣꯏ ꯃꯥꯟ ꯑꯌꯨꯛꯇꯁꯨ ꯅꯨꯡꯊꯤꯜꯗꯁꯨ ꯅꯨꯡꯗꯥꯡꯁꯨ ꯑꯩꯅ ꯃꯥ ꯄꯨꯡ ꯇꯔꯥꯃꯥꯊ‌ꯣꯏ ꯃꯈꯥꯏ ꯇꯥꯕ ꯇꯔꯥ ꯊꯣꯏꯗꯕ ꯇꯔꯥꯃꯊ‌ꯣ ꯃꯈꯥꯏꯒꯨꯝꯕꯅ ꯀꯣꯜ ꯇꯧꯋꯦꯕ ꯑꯗꯨꯒ ꯑꯃꯨꯛꯀ ꯑꯩꯗꯣ ꯁꯤ ꯈꯛꯇ ꯑꯣꯏꯔꯗꯤ ꯈꯔ ꯐꯩꯌꯦꯕ ꯕꯣꯜ ꯌꯦꯡꯕꯒꯤꯁꯨ ꯃꯥꯕꯨ ꯏꯒꯅꯣꯔ ꯇꯧꯋꯦꯕ ꯑꯩꯅ ꯑꯩ ꯕꯣꯜ ꯌ‌ꯦꯡꯈꯔꯗꯤ ꯌꯦꯡꯉꯦ ꯑꯗꯨ ꯑꯣꯏꯔꯖꯨ ꯑꯩꯅ ꯈꯔ ꯍꯦꯟꯖꯟꯕ ꯍꯥꯏꯇꯥꯔꯦ ꯃꯥ ꯄꯥꯛ ꯌꯦꯡꯗꯤꯕ ꯃꯥ ꯑꯗꯨ ꯍꯣꯏ ꯈꯪꯗꯦꯗ ꯍꯥꯏꯗꯤ ꯑꯌꯥꯝꯕꯅ ꯑꯩꯒꯤ ꯃꯥꯏꯀꯩꯗꯗꯤ ꯂꯩꯔꯦ ꯃꯥ ꯑ ꯑꯩꯒꯤ ꯃꯥꯏꯀꯩꯗ ꯑꯩꯒꯤ ꯃꯥꯌꯣꯛꯇ ꯍꯥꯏꯕ
ꯎꯝ ꯀꯩꯅꯣ ꯅꯪ ꯅꯪꯒꯤ ꯃꯥꯌꯣꯛꯇ
ꯑ ꯑꯩꯒꯤ ꯑꯩꯅ ꯄꯥꯝꯕ ꯃꯤꯒꯤ ꯃꯥꯥꯏꯌꯣꯛꯇ
ꯑꯣ ꯍꯧꯖꯤꯛ ꯌꯦꯡꯅꯔꯦ
ꯅ ꯑꯗꯨꯅꯅꯦ ꯑꯩ ꯕꯣꯜ ꯌꯦꯡꯈ꯭ꯔꯗꯤ ꯉꯁꯥꯏ ꯑꯌꯨꯛꯁꯨ ꯑꯩ ꯃꯥꯒꯤ ꯀꯣꯜ ꯄꯥꯏꯕꯤꯗꯦꯕ ꯉꯁꯥꯏ ꯑꯌꯨꯛꯁꯨ ꯀ‌ꯣꯜ ꯇꯧꯔꯦ ꯑꯩꯅ ꯈꯪ ꯈꯪꯅ ꯄꯥꯏꯔꯣꯏꯅ ꯄꯥꯏꯗꯕ ꯑꯩꯗꯣ ꯕꯣꯜ ꯌꯦꯡꯈ꯭ꯔꯕꯩ ꯁꯥꯎꯅꯤꯡ ꯒ꯭ꯔꯕꯅꯤꯀꯣ
ꯊꯃꯣꯏꯗꯤ ꯌꯥꯝ ꯀꯜꯗꯤꯍ ꯅꯪ ꯉꯁꯥꯏ
ꯌꯦꯡꯗꯦꯗ ꯉꯔꯥꯡ ꯅꯨꯡꯗꯥꯡ ꯋꯥꯏꯔꯝꯗꯤ ꯍꯥꯏꯐꯦꯠ ꯌꯦꯡꯉꯝꯃꯦ ꯀꯩꯅꯣꯒꯤ ꯑꯇꯣꯞꯄꯒꯤ ꯑꯗꯨꯗꯨꯒ ꯑꯌꯨꯛꯇ ꯍꯧꯒꯠꯂꯣ ꯍꯥꯏꯔꯒ ꯃꯥ ꯑꯩ ꯍꯧꯗꯣꯛꯄꯤꯔꯦꯕ ꯕꯣꯜ ꯌꯦꯡꯅꯤꯡꯉꯥꯏꯅꯤꯅ
ꯄꯨꯡ ꯀꯌꯥꯗ
ꯄꯨꯡ ꯃꯥ ꯄꯨꯡ ꯃꯉꯥꯗꯔꯒ ꯀꯩꯅꯣꯝ ꯍꯧꯗꯣꯛꯄꯤꯔꯛꯑꯦꯕ ꯃꯥꯅ ꯑꯩꯕꯨ ꯑꯗꯣ ꯑꯩꯗꯤ ꯃꯥꯗꯤ ꯔꯤꯆꯥꯔꯖ ꯂꯩꯇꯕꯒꯤ ꯋꯥꯆꯞꯇ ꯀꯣꯜ ꯇꯧꯔꯛꯄꯅꯦꯕ
ꯎꯝ
ꯑꯩꯅ ꯅꯦꯠ ꯑꯣꯐ ꯇꯧꯕꯤꯈ꯭ꯔꯕꯒꯤ ꯑꯩ ꯇꯥꯗ꯭ꯔꯦꯕ ꯑꯗꯨꯒꯤ ꯑꯩ ꯊꯋꯥꯏ ꯌꯥꯝ ꯅꯨꯡꯉꯥꯏꯇ꯭ꯔꯦꯀꯣ ꯑꯗꯨꯒꯤ ꯑꯩꯅ ꯃꯉꯣꯟꯗ ꯃꯥ ꯕꯦꯂꯦꯟꯁ ꯍꯥꯞ ꯇꯕꯩ ꯁꯥꯎꯕ ꯅꯪ ꯕꯦꯂꯦꯟꯁ ꯍꯥꯞꯄꯗꯤ ꯑꯩꯕꯨ ꯉꯁꯤ ꯕꯣꯜ ꯌꯦꯡꯉ ꯐꯪꯗꯣꯏꯅꯦꯀꯣ ꯍꯥꯏꯔꯒ ꯑꯗꯨꯒ ꯍꯧꯒꯠꯂꯛꯄꯗ ꯑ ꯀꯩꯕ ꯕꯣꯜ ꯂꫭꯏꯈꯔꯁꯨ ꯌꯦꯡꯕ ꯌꯥꯏꯑꯕ ꯑꯩꯒꯤ ꯐꯣꯟꯗꯗꯤ ꯀꯩꯅꯣꯃ ꯆꯥꯝꯃ ꯌꯥꯎꯕꯒꯤ ꯑꯗꯨꯏ ꯑꯗꯨ ꯌꯦꯡꯉꯤꯀꯥꯟꯗ ꯑꯩꯖꯦ ꯃꯉꯣꯟꯗ ꯁꯥꯎꯅꯤꯡꯕꯒ ꯕꯣꯜ ꯌꯦꯡꯍꯧꯗꯕꯩ ꯁꯥꯎꯅꯤꯡꯕꯒ ꯃꯉꯣꯟꯗ ꯇꯥꯏꯁꯤꯟꯅꯉꯥꯏ ꯀꯣꯜ ꯄꯥꯏꯕꯤꯗꯦꯕ ꯃꯥꯒꯤ
ꯎꯝ
ꯑꯗꯨꯗꯒꯤ ꯁꯥꯥꯎꯔ ꯁꯥꯎꯔ ꯁꯥꯎꯔ ꯃꯤꯋꯥ ꯉꯥꯡꯂꯩꯔꯅꯤ ꯍꯧꯖꯤꯛ ꯅꯨꯡꯊꯤꯜꯁꯨ ꯑꯩꯁꯦ ꯃꯥ ꯁꯥꯎꯕꯗꯣ ꯑꯩ ꯊꯤꯕꯤꯗ꯭ꯔꯦꯕ ꯑꯩ ꯁ꯭ꯀꯨꯜ ꯆꯠ ꯑ ꯀꯣꯂꯦꯖ ꯆꯠꯈ꯭ꯔꯦꯕ ꯃꯥꯅ ꯍꯥꯏꯔ ꯊꯦꯝ ꯈꯔꯗꯤ ꯊꯦꯝꯅꯣ ꯍꯥꯏꯕꯒꯤ ꯋꯥꯅꯦꯕ ꯃꯥ ꯍꯥꯏꯁꯦ ꯑꯩꯗꯣ ꯃꯋꯥ ꯂꯧꯗ꯭ꯔꯦꯕ ꯉꯁꯥꯏꯗꯣ ꯑꯗꯨꯒꯤ ꯆꯠꯈ꯭ꯔꯕꯒꯤ ꯁꯥꯎꯔꯒ ꯃꯋꯥ ꯂꯧꯗꯦ ꯈꯣꯠꯇꯦ ꯑꯩꯕꯨ ꯁꯥꯏꯟ ꯇꯧꯔꯒ ꯂꯩ
ꯃꯥꯗꯤ ꯌꯨꯝꯗ ꯂꯩꯕ꯭ꯔꯥ ꯂꯥꯛꯈ꯭ꯔꯕꯣꯏ
ꯅꯥ ꯃꯥ ꯀꯩꯅꯣꯗ ꯂꯩꯔꯦ ꯔꯦꯟꯇ ꯂꯩꯌꯦ ꯑꯗꯣ ꯉꯁꯤ ꯑꯃꯨꯛꯀ ꯍꯨꯖꯤꯛ ꯍꯟ ꯍꯨꯖꯤꯛ ꯆꯠꯂꯝꯒꯤꯅꯤ ꯂꯝꯕꯤꯗ ꯌꯨꯝ ꯍꯟꯅꯤꯡꯉꯥꯏ ꯂꯝꯕꯤꯗ ꯌꯨꯝ ꯍꯟꯕꯅꯦ ꯃꯥ ꯉꯁꯤ ꯃꯥ
ꯑꯣ ꯉꯍꯥꯟ ꯆꯥꯛ ꯆꯥꯅꯕ ꯅꯣꯡꯉꯥꯜꯂꯒ ꯆꯠꯄꯗ ꯇꯦ
ꯆꯥꯛ ꯆꯥꯕꯒꯤ ꯑꯍꯤꯡꯗ ꯑꯗꯨꯝ ꯀꯩꯅꯣ ꯍꯥꯏꯒꯠꯂꯦ ꯃꯥꯏ ꯔꯦꯟꯇ
ꯇꯦ ꯉꯝꯃꯤ ꯃꯥꯗꯤ ꯀꯔꯤꯅꯣ
ꯃꯥꯏ ꯅꯣꯡꯉꯥꯂꯒ ꯃꯥꯏ ꯏꯟꯇꯔꯟ ꯂꯩꯕꯒꯤ
ꯎꯝ ꯑꯍꯤꯡꯗ ꯍꯥꯏꯒꯠꯂꯤꯕ ꯃꯇꯝ ꯃꯊꯟꯗ
ꯅꯇꯦ ꯃꯃꯥꯟꯅꯕ ꯑꯃꯒ
ꯎꯝ
ꯁꫭꯛꯀꯦ ꯗꯅꯤ ꯍꯧꯖꯤꯛꯁꯨ ꯅꯨꯡꯗꯥꯡ ꯇꯥꯔꯒ ꯍꯥꯏ ꯌꯨꯝ ꯆꯠꯂꯦ ꯉꯁꯥꯏꯗꯩ ꯆꯠꯂꯣ ꯍꯥꯏꯕ ꯁꯨꯡꯇꯥ ꯇꯥꯔꯣꯏ ꯃꯥꯏ ꯊꯣꯛꯄ ꯑꯃ ꯑꯗꯨꯝ ꯂꯩꯅꯦꯕ ꯈꯠꯅꯔ
ꯀꯔꯤꯅꯣ ꯃꯥꯅ ꯇꯣꯏꯗꯨꯕꯣ ꯀꯔꯤ ꯋꯥꯈꯜꯅꯣ ꯍꯥꯏꯕꯅꯤꯗ ꯈꯔ ꯐꯥꯖꯟ ꯄꯨꯟꯖꯤꯟꯂꯣ ꯏꯕꯤꯝꯃꯥ
ꯉꯥ ꯃꯀꯣꯛ ꯆꯥꯑꯝꯅꯦ ꯑꯗꯨꯗꯣ ꯀꯩ ꯍꯥꯏꯅꯤ ꯀꯥꯟꯅꯗ꯭ꯔꯕ ꯄꯨꯟꯁꯤꯅꯦꯒ ꯍꯥꯏꯔꯛꯀꯅꯤ
ꯑꯍꯤꯡ ꯅꯣꯡꯌꯥꯏ
ꯏꯁ ꯃꯥ ꯍꯥꯏꯔꯤ ꯁꯨꯃꯥꯏ ꯍꯥꯏꯔꯛꯀꯅꯤꯀꯣ ꯑꯥ ꯀ ꯀꯩ ꯑꯥ ꯍꯥꯔꯠ ꯑꯩ ꯃꯥꯒ ꯈꯪꯅꯗ꯭ꯔꯗꯤ ꯑꯩꯅ ꯌꯥꯝ ꯍꯔꯥꯎꯔꯅꯤ ꯍꯥꯏꯌꯦ ꯑꯗꯨꯗꯨꯒꯤ ꯑꯁ ꯃꯥꯅꯒ ꯑꯇꯣꯞꯄ ꯅꯨꯄꯤ ꯀꯣꯏꯈ꯭ꯔꯕ ꯑꯗꯒꯤ ꯑꯇꯣꯞꯄ ꯃꯥꯅꯒ ꯀꯩꯅꯣ ꯇꯧꯔꯗꯤ ꯑꯩꯅ ꯌꯥꯝ ꯍꯔꯥꯎꯔꯅꯤ ꯅꯪꯅ ꯌꯥꯝ ꯄꯥꯝꯖꯔꯤꯗꯤ ꯑꯩꯅ ꯑꯇꯣꯞꯄ ꯅꯨꯄꯤ ꯀꯣꯏꯒꯤꯕꯗꯨꯅꯤ ꯀꯥꯏꯅ
ꯅꯥꯎꯒꯅꯨꯍꯦ ꯀꯗꯔ ꯈꯨꯍꯩꯗꯣ
ꯀꯗꯔ ꯃꯞꯄꯤ ꯍꯥꯏꯔꯣ ꯑꯗꯨꯗꯤ
ꯑ ꯃꯄꯤꯅꯤ ꯅꯪꯒꯤ ꯀꯃꯥꯏꯅ ꯇꯧꯕ꯭ꯔꯥ ꯅꯪꯒꯤꯗꯤ
ꯑꯩꯗꯤ ꯎꯝ ꯉꯁꯤꯒꯤꯗꯤ ꯌꯥꯝꯅꯗꯤ ꯁꯥꯟꯅꯗꯦꯗ
ꯑꯣ
ꯃꯥꯒꯤ ꯐꯣꯟꯅ ꯌꯥꯎꯒꯦꯅ ꯍꯥꯏꯕ ꯑꯗꯨꯗꯨꯅꯤ ꯑꯗꯨꯝ ꯂꯩꯏꯌꯦ
ꯍꯔꯣꯣꯏ ꯅꯣꯡ ꯀꯟꯕ ꯃꯤ ꯑꯣꯏꯕ꯭ꯔꯥ ꯀꯃꯥꯏꯅ ꯁꯧꯒꯟꯕ꯭ꯔꯥ
ꯃꯥꯉ
ꯎꯝ
ꯑ ꯁꯥꯎꯔꯀꯥꯟꯗ ꯑꯗꯨꯝ ꯈꯔ ꯁꯥꯎꯋꯦ ꯁꯥꯊꯤꯕ ꯍꯥꯏꯁꯦ ꯑ ꯍꯣꯏ ꯃꯔꯛ ꯃꯔꯛꯇꯕꯨꯗꯤ ꯈꯔꯕꯨꯗꯤ ꯁꯥꯎꯒꯠꯂꯦ ꯑꯗꯨ ꯑꯣꯏꯔꯒꯁꯨ ꯑꯌꯥꯝꯕ ꯃꯇꯝꯗꯗꯤ ꯁꯥꯎꯗꯒ
ꯀꯗꯔꯒꯨꯝꯕ ꯌꯥꯝ ꯇꯧꯕ꯭ꯔꯥ
ꯀꯗꯔ ꯍꯥꯏꯗꯤ ꯀꯗꯔ ꯍꯥꯏꯗꯤ ꯀꯃꯥꯏꯅꯅꯣ
ꯎꯝ ꯑꯗꯨꯝ ꯅꯣꯛꯅꯤꯡꯉꯥꯏꯒꯨꯝꯕ ꯋꯥ ꯉꯥꯡꯕ꯭ꯔꯥ ꯍꯥꯏꯕ
ꯑꯗꯨꯝ ꯍꯣꯏ ꯉꯥꯡꯉꯦ
ꯑꯣ
ꯂꯥꯏꯔꯤꯛ ꯄꯗꯣꯏꯔꯣ
ꯍꯥꯥ
ꯌꯥꯏꯔꯤꯛ ꯄꯥꯗꯣꯏꯔꯥꯕ
ꯑ ꯄꯥꯅꯤꯡꯉꯥꯏꯅꯦꯗꯣ ꯈꯪꯗꯦ
ꯅꯣꯏꯗꯤ ꯁꯛ ꯎꯅꯕꯤꯒ ꯇꯧꯕ꯭ꯔꯣ ꯋꯥꯔꯤ ꯁꯥꯕ
ꯇꯧꯗꯦ ꯁꯨꯡꯇꯧꯗ ꯑꯩ ꯍꯩꯅꯑꯗꯦꯕ
ꯇꯒꯤꯅ ꯏꯇ
ꯑꯩ ꯁꯨꯡꯇꯧ ꯇꯧꯔꯨꯅꯤ ꯃꯥ ꯁꯥꯎ ꯑꯗꯨ ꯍꯦꯛꯦꯛ ꯇꯧꯔꯗꯤ ꯑꯩ ꯁꯥꯎꯔꯅꯤ
ꯇꯧꯗꯤ ꯇꯥꯔꯨꯄ꯭ꯔꯣ
ꯑꯩ ꯇꯧꯗꯦꯕ ꯃꯥ ꯇꯧꯔꯛꯀꯦ ꯑꯗꯨꯝ ꯍꯥꯏꯔꯅꯦꯕ
ꯎ ꯀꯥꯏꯖꯩꯒꯕ ꯏꯀꯥꯏꯖꯩꯔꯥ ꯀꯥꯏꯔꯕ